ꯎꯝ
ꯆꯥꯛ ꯆꯥꯔꯔꯕꯣ ꯑꯣꯖꯥ
ꯇꯥꯔꯦ ꯅꯗꯤ
ꯍꯧꯖꯤꯛ ꯆꯥꯔ ꯂꯩꯔꯦ ꯑꯩꯁꯨ
ꯑꯁ ꯀꯔꯤ ꯀꯔꯤ ꯑꯦꯟꯁꯥꯡꯅꯣ
ꯎꯝ ꯌꯦꯟ ꯔꯨꯝ ꯐꯨꯠꯄ ꯈꯛꯇꯅꯤꯗ ꯌꯦꯟꯁꯥꯡꯁꯨ ꯂꯩꯇ꯭ꯔꯦ ꯄꯩꯁꯥꯁꯨ ꯂꯩ ꯗ꯭ꯔꯦ
ꯍꯥꯎꯒꯅꯤꯗꯝꯁꯤ ꯌꯦꯂꯣ ꯌꯦꯂꯣꯝ ꯆꯥꯕꯅ ꯍꯛꯆꯥꯡ ꯐꯕꯅꯤ
ꯎꯝ ꯎꯝ ꯎꯝ
ꯑꯣ ꯅꯣ ꯏꯔꯗ
ꯎꯝ ꯁꯥꯗ꯭ꯔꯣ ꯅꯣꯏꯔꯣꯝꯅꯗꯤ
ꯍꯧꯖꯤꯛꯄꯨꯗꯤ ꯀꯌꯥ ꯁꯥꯗꯦꯗ ꯑꯗꯨꯝ ꯅꯣꯔꯃꯦꯜ ꯑꯣꯏ
ꯅ ꯆ ꯎꯗ꯭ꯔꯣ ꯉꯁꯤ
ꯍꯧꯖꯤꯛꯇ ꯆꯨꯔꯛꯑꯦ ꯉꯁꯥꯏꯗ ꯌꯥꯝ ꯀꯟꯗꯦꯗ
ꯆꯃꯅ ꯏꯅꯦ ꯑꯗꯨꯒꯤ
ꯎꯝ ꯅꯣꯏꯒꯤ ꯑꯇꯥꯕ ꯑꯦꯟꯁꯥꯡ ꯎꯝ ꯅꯣꯏꯗꯤ ꯑꯇꯥꯡꯕ ꯑꯦꯟꯁꯥꯡ ꯑꯃꯨꯛ ꯄꯤꯔꯛꯄ꯭ꯔꯣ
ꯎꯝ ꯍꯋꯥ ꯑꯋꯥ ꯅꯔ ꯀ ꯌꯥꯑꯣ ꯌꯥ ꯉꯁꯨꯕꯅꯤꯉ ꯀꯣꯏꯗꯤꯀꯣ ꯌꯥꯇꯦꯅꯤꯍꯦ
ꯑ ꯇꯥꯡꯕꯅꯤꯅꯦ ꯀꯩꯩꯅꯣ
ꯑꯄꯝ ꯇ ꯎ
ꯉꯁꯤꯁꯦ ꯏꯁꯇꯦꯠꯃꯦꯟ ꯌꯥꯝ꯭ꯔꯣ ꯀꯔꯤ ꯇꯧꯕꯩꯔ
ꯑꯁ ꯇꯃꯤ ꯑꯁ ꯑꯁꯤꯁ ꯑꯥ ꯑꯗꯨꯝ ꯎꯝ ꯌꯥꯝꯅꯤ ꯌꯥꯝꯅꯤꯗ
ꯉꯁꯤꯗꯤ ꯑꯩꯈꯣꯏ ꯃꯦꯗꯝ ꯑꯅꯣꯏꯕꯤꯁꯨ ꯏꯁꯇꯦꯇꯁ ꯊꯥꯔꯛꯑꯦ ꯌꯨꯝ ꯅꯤꯡꯁꯤꯡꯉꯦ ꯍꯥꯏꯅ
ꯎꯝ
ꯑꯩ ꯍꯦꯟꯅ ꯅꯣꯏꯕꯗꯣ
ꯆꯠ ꯏꯈ
ꯃꯦꯗꯥꯝ ꯑꯃꯈꯣꯏꯗꯗꯤ ꯃꯦꯁꯦꯖꯁꯨ ꯔꯤꯄ꯭ꯂꯥꯏ ꯇꯧꯗꯩ ꯁꯦꯂꯦꯕ꯭ꯔꯤꯇꯤ ꯉꯥꯛꯇ ꯑꯣꯏꯔꯝꯃ ꯑ
ꯃꯗꯥꯝ ꯀꯅꯥꯅꯣ ꯃꯗꯥꯝ
ꯃꯦꯗꯥꯝ ꯑꯃꯗꯨ ꯂꯥꯁ ꯌꯥꯌꯥꯔ ꯑꯩꯈꯣꯏ ꯌꯥꯝ ꯇꯣꯏꯅ ꯄꯨꯟꯕꯗꯣ
ꯎꯝ ꯍ ꯁꯂꯕ ꯉꯥꯛꯅꯤꯅꯦ ꯃꯦ
ꯎꯝ
ꯌꯥꯔꯦꯗ ꯅꯣꯏꯒꯗꯗꯤ
ꯍꯨꯝ
ꯍꯒꯤꯇ ꯁꯤ ꯍꯈ꯭ꯔꯥꯁꯤ
ꯁ
ꯑꯣ
ꯃꯦꯁꯦꯁꯇꯤ ꯌꯦꯡꯉꯒ ꯔꯤꯄ꯭ꯂꯥꯏꯁꯨ ꯄꯤꯕꯤꯔꯛꯛꯇ
ꯍꯪ ꯍ
ꯉꯔꯥꯡꯗꯣꯕꯧ ꯌꯦꯡꯉꯦ ꯍꯥꯏꯕꯀꯣ
ꯅꯪꯗꯤ ꯕꯣꯜ ꯌꯦꯡꯗ꯭ꯔꯣ
ꯌꯦꯡꯅꯤꯡꯗꯤꯅ ꯑꯗꯨꯒꯨꯝꯕꯗꯣ
ꯀꯁ
ꯌꯦꯡꯗ꯭ꯔꯁꯨ ꯂꯣꯏ ꯐꯪꯉꯦꯗ ꯃꯣꯏꯒꯤ ꯄ꯭ꯂꯦꯠꯇꯨ ꯈꯛꯇ ꯎꯍꯧꯗꯦ ꯍꯥꯏꯕꯅꯤ ꯏꯁꯇꯦꯗꯥꯁꯇ ꯂꯣꯏ ꯏꯆꯥ ꯏ ꯆꯥꯏꯔ ꯂꯩ ꯑꯗꯨꯕꯨ
ꯎꯝ ꯁꯥꯟꯅꯕꯗꯣ ꯌꯦꯡꯗ꯭ꯔꯒꯗꯤ ꯏꯟꯇꯔꯦꯁꯀ ꯂꯩꯇꯦꯗ
ꯎꯝ ꯀ ꯇꯃꯗ ꯑꯣꯗꯔ ꯇꯥ ꯂꯩ ꯂꯩꯗꯔ
ꯃꯒꯥ ꯂꯩꯔꯝꯗꯣꯏꯗꯣꯏ ꯅꯣꯏꯒꯤꯗꯤ
ꯎꯝ ꯅꯣꯏꯒꯤꯗꯤ ꯀꯔꯤ ꯂꯩꯕ꯭ꯔꯥ ꯑꯗꯣ
ꯗꯤ ꯔꯦꯁꯕꯤ ꯀꯅꯤ
ꯗꯔꯀꯥꯔ ꯂꯩꯇꯦ ꯏꯟꯇꯔꯦꯁ ꯂꯩꯕꯒꯤ ꯑꯗꯨꯝ ꯌꯦꯡꯕ ꯁꯛꯇꯅꯤꯅꯦ ꯅꯣꯏꯁꯨ
ꯎ ꯑ ꯑꯁ ꯉꯁꯤ ꯅꯣꯡ ꯈꯔ ꯆꯨꯕꯒꯤꯦ ꯀꯥꯡ ꯌꯥꯝ ꯂꯩꯔꯤꯅꯤ ꯑꯩꯈꯣꯏꯗ
ꯎꯝ
ꯃꯄꯥꯟꯒ ꯐꯝꯕ ꯌꯥꯗ꯭ꯔꯦ
ꯑꯗꯨꯗ ꯍꯦꯟꯅ ꯁꯤꯗꯔꯁꯦ ꯀꯥꯡꯗꯤ ꯌꯥꯝꯗꯦ ꯑꯩꯈꯣꯏꯁꯨ ꯑꯗꯤ ꯌꯥꯃꯤ
ꯁꯤꯗꯤ ꯑꯩꯈꯣꯏ ꯑꯩꯈꯣꯏ ꯀꯝꯄꯅꯤꯗꯗꯤ ꯀꯥꯡꯗꯤ ꯀꯌꯥ ꯂꯩꯒꯦ ꯉꯁꯤ ꯈꯔ ꯂꯅꯨꯡ ꯆꯩꯕꯒꯦ ꯈꯔꯂꯌꯦ
ꯎꯝ
ꯆꯥꯛ ꯂꯥꯛꯑꯝꯕꯒꯤꯔ ꯈꯪꯗꯦ ꯃꯣꯏꯁꯨ
ꯎ ꯅꯣꯡ ꯆꯨꯕꯒꯤ ꯆꯠꯐꯝ ꯂꯩꯕꯒꯤ ꯅꯣꯏ ꯔꯨꯝꯗ ꯌꯨꯝꯗ ꯑꯣꯏꯅ ꯂꯥꯛꯄ ꯃꯥꯜꯂꯦꯅꯦ
ꯑꯣ ꯍꯣ ꯋꯥꯔꯦꯗ ꯄꯨꯟꯁꯤꯁꯦ ꯑꯁ
ꯎꯝꯝ ꯋꯥꯔꯦ ꯏ ꯋꯥꯔꯁꯨ ꯄ ꯂꯩꯦ ꯏꯗꯦꯅꯦ
ꯑꯦ ꯀꯗꯒꯤ ꯅꯣꯏ ꯅꯣꯏꯗꯤ ꯑꯩ ꯃꯥꯗꯨꯗꯤ ꯌꯨꯝꯊꯣꯛꯈ꯭ꯔꯣ
ꯅꯪ ꯍꯦꯟꯅ ꯃꯔꯨ ꯑꯣꯏꯅꯦ ꯑꯩ ꯁꯤꯗ ꯂꯩꯕꯁꯦ
ꯎꯝ ꯎꯝ ꯃꯣꯏꯗꯤꯁꯤ
ꯅꯪ ꯍꯦꯟꯅ ꯑꯆꯧꯕ ꯄꯣꯠꯂꯨꯝ ꯄꯨꯔꯒ ꯂꯩꯕꯅꯦ ꯀꯩꯅꯣ
ꯎꯝ
ꯀꯥꯏ ꯂ ꯐꯥꯎꯕ
ꯎꯝꯣꯏ ꯗꯤ ꯆꯠꯂꯁꯨ ꯌꯥꯔꯕꯅꯦ ꯑꯩꯈꯣꯏꯗꯤ ꯌꯥꯗ꯭ꯔꯤꯌꯦ ꯂꯩꯅꯤꯡꯗ꯭ꯔꯁꯨ ꯎꯄꯥꯏ ꯂꯩꯇꯦ
ꯀꯣꯏꯁꯨ ꯌꯥꯗꯕꯒꯤ ꯂꯩꯕꯅꯤ ꯀꯩꯅꯣ
ꯌꯥꯕꯒꯨꯝ ꯌꯥꯗꯕꯒꯨꯝ ꯇꯧꯋꯤꯅ ꯅꯣꯏꯗꯤ ꯑꯩꯗꯤ ꯁꯨꯛꯌꯥ ꯌꯥꯗꯕꯒꯤꯅꯦ ꯎꯝ
ꯑ ꯍ ꯍ ꯍ ꯑꯁ ꯉꯁꯤ ꯍꯤꯗꯥꯛ ꯈꯣꯏ ꯀꯥꯞꯇ ꯅꯤ ꯅꯀꯣ ꯁ꯭ꯋꯥꯁ ꯀ ꯌꯥ ꯊꯣꯛꯇꯔꯦꯅꯦ
ꯅꯣꯏꯔꯦꯍꯦ ꯅꯣꯡꯃ ꯈꯛꯇꯕꯨꯛ ꯀꯥꯗ꯭ꯔꯁꯨ ꯌꯥꯏꯗ
ꯎ ꯌꯥꯏ ꯌꯥꯗꯤ ꯌꯥꯏ ꯑꯗꯣ ꯋꯥ ꯊꯣꯛꯇ꯭ꯔꯦꯕ
ꯍ ꯄꯩꯁꯥ ꯄꯥꯏꯕ ꯂꯩꯁꯥꯕꯤ ꯌꯥꯎꯕ꯭ꯔꯥ ꯀꯩꯅꯣ ꯇꯧꯔꯒ ꯋꯥꯔꯤ ꯁꯥꯟꯅꯔꯣꯅꯦ ꯅꯪꯩꯅ ꯏꯁꯁꯥ ꯄꯥꯏꯕ ꯅꯨꯄꯤ ꯌꯥꯝ ꯄꯥꯝꯕꯗꯣ
ꯑꯗ ꯎꯝ ꯂꯩꯁꯥꯕꯤꯕꯨꯗꯨ ꯌꯥꯝ ꯂꯩ ꯄꯥꯝꯗꯅꯕꯒꯤꯅꯦ
ꯑꯗꯣ ꯅꯪꯅꯄꯥꯥꯝꯕ ꯇꯥꯏꯗꯣ ꯌꯦꯡꯉꯣ ꯄꯩꯁꯥ ꯄꯥꯏꯕ ꯃꯤ ꯌꯥꯎꯕ꯭ꯔꯣ ꯍꯥꯏꯅꯀꯣ
ꯌꯥꯎꯗꯦ
ꯅꯨꯄꯤꯒ ꯊꯤ ꯅꯤꯡꯗꯔꯦꯗ
ꯎꯝ ꯎꯝ ꯊꯤꯗ꯭ꯔꯁꯨ ꯌꯥꯏꯅ
ꯌꯥꯔꯤ ꯌꯥꯗꯣ ꯑꯁ
ꯎꯝ ꯑꯗꯣ ꯀꯩꯗꯎꯕꯔꯦ
ꯑꯣ ꯑꯁ ꯍꯥꯏꯥꯏꯆꯦꯔꯥ
ꯎꯝ
ꯃꯅꯤꯄꯨꯔꯗꯗꯤ ꯏꯡꯉꯤꯗꯅ
ꯑꯥ
ꯁꯤꯗꯗꯤ ꯌꯥꯏ ꯑꯣ ꯃꯅꯤꯄꯨꯔ ꯊꯣꯛꯑꯗꯤ ꯏꯪꯕꯅꯤ ꯑꯗꯨ ꯑꯩꯈꯣꯏꯔꯣꯝꯗꯗꯤ ꯑꯁ ꯏꯪꯕꯅꯤꯅ
ꯏꯪꯕꯅꯤꯅ ꯅꯨꯄꯤ ꯊꯤꯗ꯭ꯔꯗꯤ ꯌꯥꯔꯦ ꯍꯥꯏꯕ ꯔꯨꯜꯁꯨꯝ ꯑꯃ ꯂꯩꯕ ꯋꯥ
ꯅꯌꯦ
ꯎꯝ
ꯎꯝ ꯂꯣꯏꯗꯔꯤ꯭ꯔꯎ
ꯂꯣꯏꯔꯦ
ꯆꯁ ꯍꯥꯏꯒꯅ ꯇ ꯅꯣꯣꯏꯗꯤ
ꯑ ꯌꯥꯝ ꯆꯗ꯭ꯔꯦ ꯍ ꯆꯥꯛꯁꯦ ꯁꯤ ꯍꯞꯇꯥ ꯂꯥꯁ ꯋꯤꯛꯇꯒꯤ ꯆꯥꯛꯁꯦ ꯐꯖꯅ ꯆꯥꯗ꯭ꯔꯦꯗ ꯑꯩ ꯀꯁ
ꯈꯔ ꯈꯔ ꯄꯤꯒ ꯄꯤꯒ ꯈꯔ ꯐꯤꯒꯔ ꯇꯥꯅꯉꯥꯏ ꯈꯔ ꯀꯩꯅꯣ ꯇꯧꯔꯣ
ꯑꯗꯨꯒ ꯃꯥꯟꯅꯔꯦ ꯂꯥꯁ ꯋꯤꯛꯁꯦ ꯐꯖꯅ ꯆꯥꯗ꯭ꯔꯦ
ꯑꯆꯥ ꯑꯆꯥ ꯐꯤꯂꯤꯝꯒꯨꯝꯕ ꯑꯜꯕꯝꯒꯨꯝꯕ ꯀꯣ ꯀꯉꯥꯏ
ꯑ ꯅꯗꯨ ꯀꯃꯗ ꯄꯝꯅꯗ ꯄꯩꯁꯥ ꯄꯤꯒꯦ ꯍꯥꯏꯔꯦꯁꯨꯀꯣ
ꯁꯃꯨꯒꯝ ꯂꯩꯔꯗꯤ ꯌꯥꯔꯅꯤ
ꯍꯤ ꯈꯔꯗꯤ ꯀꯪꯅꯤꯡꯉꯦ ꯑꯗꯨꯕꯨ ꯀ꯭ꯔꯤꯝ ꯀꯨꯝꯅꯕ ꯑꯗꯨꯒꯨꯝꯕ ꯀꯔꯤ ꯀꯔꯥꯗꯤ ꯄꯥꯝꯗꯦꯗꯥ ꯑꯩ
ꯎꯝ ꯁꯦꯂꯤꯕ꯭ꯔꯤꯇꯤꯒ ꯑꯣꯏꯅꯤꯡꯗ꯭ꯔꯣ ꯑꯩꯗꯤ ꯑꯣꯏꯅꯤꯡꯉꯤꯍꯦ
ꯎꯝ
ꯁꯛ ꯁꯛ ꯊꯤꯃꯟ ꯊꯤꯃꯟꯕꯒꯤꯅꯤ ꯈꯔꯒ ꯐꯖꯔꯗꯤꯀꯣ ꯑꯁ
ꯀꯩꯅꯣ ꯁꯛꯇꯤ ꯁꯦꯝꯕ ꯌꯥꯏꯅ ꯁꯦꯝꯃꯔꯒ ꯅꯥꯟꯊꯣꯛ ꯕꯗꯤ ꯑꯗꯨꯝ ꯌꯥꯒꯅꯤ ꯀꯩꯅꯣ
ꯄꯩꯁꯥ ꯂꯩꯗ꯭ꯔꯗꯤ ꯎꯄꯥꯏ ꯂꯩꯗꯦꯗꯅ ꯃꯒꯥ ꯈꯔꯞ ꯄꯥꯏꯔꯗꯤ ꯑꯁ ꯅꯤꯟꯒꯨꯝꯕ ꯑꯜꯕꯝꯒꯨꯝꯕ ꯑꯁ ꯌꯥꯝ ꯀꯨꯝꯒꯅꯤꯅꯦ ꯑꯩꯗꯤ
ꯇꯤꯡꯗꯤ ꯍꯩꯕ꯭ꯔꯣ ꯑꯗꯣ ꯄꯩꯁꯥ ꯂꯩꯗꯕꯒꯤꯗꯤ ꯍꯥꯏꯕꯗꯣ ꯑꯦꯇꯤꯡꯗꯤ ꯍꯩꯕ꯭ꯔꯥꯅꯦ ꯅꯠ ꯍꯦꯛꯇꯔ ꯂꯩꯔꯁꯨ ꯅꯪꯅ ꯑꯦꯛꯇꯤꯡꯗꯣ ꯇꯧꯕ ꯍꯩꯗ꯭ꯔꯗꯤ ꯀꯔꯃꯥꯏ ꯇꯧꯅꯤ
ꯎꯝ ꯂꯩꯅꯤꯡꯉꯥꯏ ꯑꯗꯨꯝ ꯇꯧꯔꯛꯒꯅꯤ
ꯎꯝ ꯎꯝ ꯌꯨ ꯊꯛꯄ ꯏꯁꯇꯌꯥꯜꯒꯨꯝꯕꯗꯤꯀꯣ ꯍꯩꯒꯗꯕꯗꯤ ꯃꯥꯂꯦ ꯍꯣꯏ
ꯌꯥꯔꯦꯗ ꯑꯈꯣꯏꯁꯨ ꯑꯦ ꯕꯤ ꯁꯤ ꯑꯩꯈꯣꯏꯁꯨ ꯍꯥꯟꯅ ꯑꯦ ꯕꯤ ꯁꯤ ꯏꯒꯨꯝꯕ ꯈꯪꯗꯕꯅꯤꯅꯀꯣ ꯑꯦ ꯈꯪꯗꯦꯕꯀꯣ ꯑꯗꯨ ꯇꯝꯔꯛꯄꯗꯒꯤ ꯈꯪꯕꯅꯦꯕ ꯑꯗꯨ ꯆꯞ ꯃꯅꯥꯌꯦꯕ
ꯍꯣꯏ ꯑꯗꯨꯕꯨꯗꯤ ꯑꯣꯏꯌꯦ ꯑꯗꯣ ꯑꯦꯛꯇꯤꯡꯗꯣ ꯏꯁꯁꯣꯔ ꯅꯀꯣ ꯅꯪꯒꯤ ꯀꯩꯂꯦꯟ ꯅꯠꯇꯦ ꯍꯥꯏꯔꯗꯤꯒꯣ ꯅꯪ ꯍꯩꯔꯣꯏꯕ
ꯅꯤ ꯆꯝ ꯃꯅꯥꯏꯗ ꯑꯩꯅꯤꯉꯥꯏ ꯑꯗꯨꯝ ꯇꯧꯔꯛꯀꯅꯤꯗ
ꯑꯗꯨꯗꯤ ꯇꯧꯔꯣꯅ ꯄꯩꯁꯥꯗꯣ ꯀꯥꯎ ꯈꯔ ꯌꯥꯔꯅꯤꯅꯦ ꯑꯜꯕꯝꯒꯤꯗꯤ
ꯎꯝ
ꯅꯍꯥ ꯑꯥꯟꯅꯒꯤ ꯇꯥꯅꯒ ꯂꯩꯕꯗꯣ
ꯎꯝ